ꯇꯥꯏ ꯇꯥꯏ ꯉꯁꯤꯗꯤ ꯁꯦꯡꯅ ꯇꯥꯏ ꯀꯣ
ꯇꯥꯔꯦ ꯉꯁꯤꯗꯤ ꯐꯖꯅ
ꯑꯗꯨ ꯅꯪ ꯅꯪ ꯅꯪꯒꯤꯗꯣ ꯃꯁꯥꯅ ꯀꯛꯏꯔꯣ
ꯈꯪꯗꯦ ꯄꯥꯏꯕ ꯌꯥꯗ꯭ꯔꯦꯅꯤꯗꯅ
ꯍꯥꯥ
ꯃꯇꯣꯟꯗ ꯀꯛ ꯂꯩꯔꯝꯃꯦ ꯍꯥꯏꯕ
ꯃꯇꯣꯝ ꯑꯃ ꯀꯛꯄꯗ ꯇꯧꯕꯧꯕꯅꯦ ꯇꯧꯕꯗꯤ
ꯑꯩꯁꯨ ꯑꯩ ꯁꯨꯃꯥꯏ ꯁꯨꯝ ꯋꯥꯔꯤ ꯁꯥꯟꯅꯔ ꯂꯩꯕꯅꯦꯕ
ꯑꯥ
ꯑꯗꯨꯒ ꯏꯁꯀ꯭ꯔꯤꯟꯁꯦ ꯉꯥꯟꯕ ꯑꯗꯨꯁꯨ ꯈꯪꯗꯦꯕ ꯃꯨꯊꯠꯂ ꯂꯩꯕꯗꯣ
ꯍꯣꯏ
ꯑꯥꯗ ꯃꯇꯣꯟ ꯀꯛ ꯂꯩꯔꯝꯃꯦ
ꯑꯣ ꯉꯁꯥꯏ ꯑꯩꯅ ꯑꯃꯨꯛ ꯉꯁꯥꯏ ꯑꯩꯅ ꯑꯃꯨꯛ ꯇꯧꯔꯝꯗ꯭ꯔꯣ ꯉꯁꯥꯏ ꯑꯅ ꯑꯃꯨꯛ ꯇꯧꯔꯝꯃꯤꯗ ꯇꯧꯔꯝꯃꯒꯗꯤ ꯅꯪꯉꯣꯟꯗꯗꯤꯤ ꯆꯠꯠꯇꯦꯗꯅ ꯎꯝ ꯆꯠꯂꯁꯨ ꯍꯥꯏꯗꯤ ꯑꯣꯛꯄ ꯌꯥꯗꯦ ꯑꯗꯨ ꯑꯗꯨꯗꯣ ꯑꯩꯉꯣꯟꯗ ꯑꯃꯨꯛ ꯃꯣꯏꯒꯤ ꯑꯃ ꯃꯣꯏ ꯃ ꯃꯦꯟꯕꯤꯗꯣ ꯑꯩꯅ ꯑꯩ ꯑꯃꯨꯛ ꯅꯪꯒꯤ ꯅꯪꯒꯤ ꯀꯩꯅꯣꯁꯦ ꯅꯝꯃꯀꯥꯟꯗ ꯑꯃꯨꯛ ꯍꯥ ꯀꯩ ꯍꯥꯏꯅꯣ ꯑꯥ ꯑ ꯋꯦꯠ ꯑꯗꯨꯗ ꯉꯥꯏꯈꯣ ꯑꯩ ꯁꯣꯝꯗ ꯀꯣꯜ
ꯑꯌ ꯍꯦ
ꯌꯦꯁ ꯍꯥꯏꯔꯛꯀꯦ ꯑꯗꯨꯗꯨꯒ ꯑꯗꯨꯗꯨꯒꯤ ꯑꯃꯨꯛ ꯑꯗꯨꯒꯤ ꯅꯪꯉꯣꯟꯗ ꯅꯪꯅ ꯑꯃꯨꯛ ꯑꯣꯔꯛꯇ꯭ꯔꯁꯨꯀꯣ ꯑꯗꯨꯗꯨꯒꯤ ꯅꯝ ꯅꯪꯒꯤꯅ ꯀꯩꯅꯣ ꯅꯝꯕꯔꯁꯤꯗ ꯑꯃꯨꯛ ꯅꯝꯕꯗꯅꯦ ꯈꯪꯉꯕ ꯀꯩꯅꯣ ꯇꯧꯋꯦꯕ ꯍꯧꯖꯤꯛ ꯀꯤ ꯑꯃꯨꯛ ꯃꯦꯟꯕꯗ ꯊꯣꯛꯂꯛꯑꯦꯕ ꯉꯁꯥꯏ ꯅꯪꯅ ꯁꯤꯁꯤꯡ ꯁꯤ ꯁꯤ ꯃꯤꯖꯦ ꯀꯣꯜ ꯑ ꯀꯩꯅꯣ ꯇꯧꯈ꯭ꯔꯦ ꯑꯗꯨꯗꯨꯅ ꯎꯝ ꯁꯤ ꯑ ꯑꯝ ꯃꯦꯟꯕꯒꯤ ꯊꯣꯛꯂꯛꯑꯒ ꯑꯃꯨꯛ ꯃꯦꯜ ꯂꯩꯕ ꯑꯗꯨꯏꯅꯤ
ꯎꯝ ꯄꯥꯏꯕ ꯌꯥꯗꯦ ꯍꯧꯖꯤꯛ ꯇꯧꯔꯛꯑꯝꯕꯗꯨꯁꯨ ꯍꯧꯖꯤꯛꯀꯤ ꯃꯃꯥꯡꯗꯨꯁꯨ ꯁꯨ ꯄꯥꯏꯕ ꯌꯥꯗꯦ
ꯑ ꯑꯗꯨꯏ ꯇꯧꯗꯦꯕ ꯍꯧꯖꯤꯛꯀꯤꯗꯣ ꯍꯧꯖꯤꯛꯀꯤꯗꯣ ꯉ ꯉꯁꯥꯏꯒꯤ ꯑꯩꯅ ꯇꯧꯈꯤꯕꯒꯤꯗꯨꯗ ꯑꯃꯨꯛ ꯆꯪꯉꯒ ꯃꯣꯏ ꯕ꯭ꯂꯦꯡ ꯆꯠꯂ ꯂꯩꯕꯤꯗꯣ ꯑꯗꯨꯗ ꯕ꯭ꯂꯦꯡ ꯕ꯭ꯂꯦꯡ ꯆꯠ ꯂꯩꯕꯗꯨ ꯆꯪꯕꯅꯦꯕ ꯑꯩ ꯅꯉꯣꯟ ꯇꯧꯗꯦ ꯍꯥꯏꯕ ꯅꯪꯅ ꯑꯩꯉꯣꯟꯗ ꯅꯪꯅ ꯇꯧꯔꯛꯑꯒ ꯄꯥꯏꯕ ꯌꯥꯗꯦ ꯇꯦꯟꯍꯥꯏ
ꯑꯗꯨꯗꯤ ꯃꯣꯏ ꯃꯇꯣꯟꯗ ꯇꯧꯖꯔꯛ
ꯃ ꯃꯥꯅꯦ ꯍꯥꯏ ꯆꯦ ꯑꯩꯅ ꯆꯪꯈꯤꯕꯗꯨꯅ ꯉꯁꯥꯏꯒꯤꯗ ꯃꯊꯟꯗ ꯑꯗꯨꯝ ꯇꯧꯖꯕ ꯑꯣꯏꯔꯝꯃꯅꯤ ꯑꯗꯨꯏ ꯑꯩꯉꯣꯟꯗꯩꯗꯤ ꯆꯠꯄꯒꯤꯗ ꯊꯣꯛꯇ꯭ꯔꯤꯅꯦ ꯍꯥꯏꯕ ꯑꯗꯣ ꯁꯤꯁꯦ ꯃꯣꯏ ꯃ ꯀꯩꯅꯣꯁꯦ ꯈꯔ ꯍꯦꯟꯕꯒ ꯑꯗꯨꯝ ꯀꯛ ꯏꯗꯅ ꯑꯁꯤꯗ ꯇꯧꯋꯦꯕ ꯅꯍꯥꯟꯃꯨꯛꯁꯨ ꯁꯣ ꯑꯩꯒ ꯀꯩꯅꯣꯒ ꯈꯔ ꯁꯥꯟꯅꯕꯒꯤ ꯃꯇꯥꯡꯗꯨꯗ ꯍꯦꯛ ꯀꯩꯅꯣ ꯈꯔ ꯍꯦꯟꯕꯒ ꯑꯗꯨꯝ ꯀ ꯃꯊꯟꯗ ꯃꯊꯟꯗ ꯑꯗꯨꯝ ꯀꯛꯈꯤꯕ
ꯃꯇꯣꯝꯗ ꯀꯛꯆꯕ ꯑꯣꯏꯔꯝꯅꯤ ꯃꯥꯅꯤꯗꯨꯗ
ꯑꯃ ꯃꯦꯟꯕꯒꯤꯗ ꯃꯁꯤꯡ ꯊꯥꯕ ꯌꯥꯎꯕꯗꯣ ꯑꯩꯅ ꯅꯪꯉꯣꯟꯗ ꯌꯥꯡꯈꯩ ꯌꯥꯡꯈꯩ ꯃꯦꯜꯂꯣ ꯍꯥꯏꯕꯗꯣ
ꯎꯝ ꯎꯝ
ꯌꯥꯡꯈꯩ ꯌꯥꯡꯈꯩ ꯈꯜꯂꯣ ꯀꯣ ꯑꯗꯨꯨꯗꯣ ꯑꯩꯖꯨ ꯍꯥꯟꯅ ꯈꯪꯗꯗ ꯑꯩꯖꯨ ꯍꯥꯟꯅ ꯈꯪꯗꯗꯅ ꯑꯗꯨꯝ ꯑꯇꯣꯞꯄ ꯈꯟꯖꯤꯜꯂꯝꯃꯦꯕꯀꯣ ꯑ ꯅꯍꯥꯟ ꯀꯩꯅꯣꯅ ꯍꯥꯏꯔ ꯀꯥꯟꯗ ꯑꯗꯨ ꯌꯥꯡꯈꯩ ꯌꯥꯡꯈꯩ ꯃꯦꯟꯗꯧꯅꯦꯅ
ꯑꯗꯨꯅ ꯑꯃꯨꯛ ꯀꯔꯤ ꯀꯥꯟꯅꯔꯤꯅꯣ
ꯑꯗꯨꯗꯨꯗ ꯍꯥꯏꯔꯤꯁꯤꯅ ꯅꯪꯒ ꯑꯩꯒ ꯐꯤꯞꯇ ꯌꯥꯡꯈꯩ ꯌꯥꯡꯈꯩ ꯁꯥꯟꯅꯩꯁꯤꯅꯦ ꯅꯪ ꯅꯪ ꯁꯥꯏꯇꯩꯁꯨ ꯑꯩ ꯁꯥꯏꯇꯩꯁꯨ ꯍꯥꯏꯗꯤ ꯁꯥꯟꯅꯩꯁꯤꯗꯤ ꯑꯩꯈꯠ ꯈꯠꯇꯅ ꯉꯥꯡ ꯂꯩꯇꯦꯅ ꯈꯠꯇꯅ ꯉꯥꯡ ꯂꯩꯇꯦ ꯁꯤꯅꯦ ꯅꯪ ꯀꯩꯅꯣꯒꯤ ꯅꯪ ꯑꯃꯃ ꯀꯩꯅꯣ ꯒꯤ ꯀꯩꯅꯣ ꯈꯣꯟꯖꯦꯜ ꯇꯥꯔꯀꯥꯟꯗ ꯏꯊꯣꯛꯄꯥꯗꯨ ꯇꯧꯕ꯭ꯔꯥ
ꯇꯧꯋꯦꯕꯀꯣ ꯑꯗꯨꯗꯣ ꯉꯥꯁꯥꯏ ꯈꯨꯨꯟꯃꯨꯛ ꯑꯃ ꯇꯧꯔꯦ ꯀꯨꯟꯗꯨꯗ ꯑꯅꯤ ꯂꯥꯜꯂꯦ ꯑꯃꯃꯨꯛ ꯁꯦꯝꯗꯣꯛꯑꯦ ꯗꯨꯀꯥꯟꯗ ꯑꯃꯨꯛ ꯀꯩꯅꯣ ꯄꯤꯔꯛꯏꯕ ꯍꯨꯝꯇ꯭ꯔꯥ ꯄꯤꯔꯛꯏꯕ
ꯄꯤꯔꯛꯄꯅꯦ ꯑꯩꯅ ꯑꯃꯨꯛ ꯑꯩꯅ ꯑꯃꯨꯛ ꯑꯗꯨꯒꯤ ꯑꯃꯨꯛ ꯆꯨꯝꯕ ꯂꯥꯟꯕ꯭ꯔꯥ ꯍꯥꯏꯅ ꯆꯦꯛ ꯌꯦꯡꯕꯒꯤꯗꯣ ꯑꯗꯨꯗꯣ ꯑꯃ ꯇꯧꯕꯅꯦꯕ ꯒ꯭ꯔꯨꯨꯞ ꯊꯅ ꯗꯣꯣ
ꯎꯝ
ꯌꯥꯔꯦ ꯑꯗꯨꯝ ꯍꯥꯏꯔꯁꯨ ꯍꯥꯏꯔꯦ ꯂꯔꯦ ꯑ ꯑꯗꯨ ꯆꯨꯝꯕ ꯅꯥꯥꯟꯕ ꯌꯦꯡꯕꯩꯗꯣ ꯑꯃꯨꯛ ꯇꯧꯕꯅꯦ ꯑꯗꯣ ꯑꯗꯨ ꯉꯥꯏꯅ ꯇꯧꯋꯦ ꯉꯁꯥꯏ ꯐꯅꯥ ꯑꯃ ꯄꯤꯔꯛꯑꯦ ꯐꯅꯌꯥꯝ ꯇꯧꯕꯅꯦ ꯑꯩꯁꯨ ꯑꯗꯨꯗꯨꯅ ꯄꯩꯁꯥ ꯆꯥꯎꯋ
ꯆꯨꯝꯕ꯭ꯔꯥ ꯂꯥꯟꯕ꯭ꯔꯥ ꯌꯦꯡꯕ ꯍꯥꯏꯁꯦ ꯑꯩ ꯈꯪꯗꯤꯌꯦ
ꯑꯗꯨꯗꯣ ꯅꯪꯒꯤ ꯍꯧꯖꯤꯛꯀꯤ ꯅꯪꯅ ꯑꯃꯨꯛ ꯋꯥꯍꯩ ꯈꯣꯟꯖꯦꯜ ꯇꯥꯔꯀꯥꯟꯗ ꯏꯊꯣꯛꯄꯤꯗꯣ ꯑꯗꯨ ꯇꯧꯔ ꯒꯗꯤ ꯍꯧꯖꯤꯛꯀꯤ ꯆꯨꯝꯕ ꯂꯥꯥꯟꯕ꯭ꯔꯥ ꯌꯦꯡꯕꯁꯦ ꯑꯃꯨꯛ ꯇꯧꯕ ꯌꯥꯗꯦꯕ ꯈꯪꯉꯕ꯭ꯔꯥ ꯍꯥꯏꯗꯤ ꯅꯪꯅ ꯍꯧꯖꯤꯛꯀꯤ ꯍꯣꯟꯖꯤꯦꯜꯛ ꯇꯔ ꯀꯥꯟꯗ ꯏꯊꯣꯛꯄꯤꯁꯦ ꯑꯩꯈꯣꯏꯅ ꯑꯃꯨꯛ ꯆꯨꯝꯕ ꯂꯥꯟꯕ ꯑꯃꯛ ꯌꯦꯡꯗꯦ ꯅꯦꯕ ꯑꯁꯣꯏꯕ ꯁꯣꯏꯗꯕ ꯌꯦꯡꯗꯣꯏꯅꯦꯕ ꯑꯣꯒꯤ ꯁꯣꯏꯕ ꯁꯣꯏ ꯈꯣꯠꯇꯕ꯭ꯔ ꯌꯦꯡꯕꯒꯤꯗꯨꯅꯦꯕ ꯇꯧꯗꯣꯏꯁ ꯑꯗꯣ ꯑꯗꯨꯒꯤ ꯅꯪꯒꯤ ꯏꯊꯣꯛꯄ ꯀꯥꯡꯕꯨꯅ ꯑꯃꯨꯛ ꯍꯧꯖꯤꯛꯀꯤ ꯁꯣꯏꯕ ꯁꯣꯏꯗꯕ꯭ꯔꯥ ꯌꯦꯡꯕꯁꯦ ꯇꯧꯕ ꯌꯥꯗꯦ ꯁꯤꯅꯦꯕ ꯅꯝꯕꯔ ꯑꯃꯛ ꯐꯛꯇꯗꯒꯤ ꯅꯪꯅ ꯑꯗꯨꯗꯨꯗꯣ ꯌꯦꯡꯅꯤꯡꯉꯒꯅ ꯅꯝꯕꯔ ꯑꯃꯃꯨꯛ ꯍꯥꯞꯄ ꯁꯤꯅꯦꯕ ꯑꯗꯨꯒꯤ ꯑꯩꯅ ꯑꯩꯈꯣꯏ ꯃꯥꯏ ꯅꯝꯕꯔꯗꯣ ꯍꯥꯞꯄꯅꯦꯕ ꯉꯔ ꯍꯥꯞ ꯍꯥꯞꯄꯒ ꯃꯥꯒꯤ ꯀꯩꯅꯣ ꯂꯥꯛꯄꯗꯨꯗꯤ ꯑꯗꯨꯝ ꯑꯩꯈꯣꯏ ꯃꯥꯗ ꯑꯗꯨꯝ ꯀꯣꯜ ꯇꯧꯔꯒ ꯑꯗꯨꯝ ꯂꯥꯛꯍꯜꯂꯒ ꯑꯗꯨꯝ ꯌꯥꯍꯜꯂꯦ ꯑꯗꯨꯗꯨꯒ ꯑꯩꯈꯣꯏ ꯃꯥꯥꯏꯒꯤ ꯅꯝꯕꯔꯗꯨꯗ ꯑꯩꯅ ꯑꯃꯨꯛ ꯍꯧꯖꯤꯛꯀꯤ ꯈꯣꯟꯖꯦꯜ ꯇꯥꯔꯥ ꯍꯟꯗꯣꯛꯄꯤꯗꯣ ꯑꯗꯨꯗ ꯇꯧꯕꯅꯤꯗ
ꯑꯗꯣ ꯏꯊꯣꯛꯄꯤꯗꯨꯗꯤ ꯋꯥꯏꯗ
ꯋꯥꯏꯑꯦ ꯋꯥꯏꯀꯣ ꯑꯁ ꯈꯟꯖꯦꯜꯗꯣ ꯃꯨꯟꯅ ꯊꯥꯗꯗꯤ ꯌꯥꯗꯕꯒꯤ ꯑꯃ
ꯌꯥꯗꯦ ꯌꯥꯗꯦ ꯑꯗꯨꯒꯖꯨꯅꯦ ꯃꯣꯏꯅ ꯃꯣꯏꯅ ꯃꯌꯥꯝ ꯌꯥꯝ ꯄꯤꯔꯛꯄꯗꯣ
ꯑꯥ
ꯑꯗꯣ ꯋꯥꯍꯩꯗꫭ ꯌꯥꯝ ꯁꯝꯅ ꯍꯥꯏꯕ ꯑꯗꯨꯀꯥꯟꯗ ꯂꯣꯟꯗꯣ ꯌꯥꯝ ꯈꯪꯗꯕ ꯂꯣꯟꯗꯣ ꯑꯣꯏ ꯍꯥꯏꯕ ꯈꯪꯕ꯭ꯔꯥ
ꯑꯗꯨꯒꯤ ꯂꯣꯟ ꯈꯪꯗꯕ ꯌꯥꯎꯕ ꯑꯗꯨꯅ ꯃꯣꯏ ꯃꯈꯥꯗ ꯀꯩꯅꯣ ꯀꯩ ꯍꯥꯞꯄ ꯌꯥꯎꯕ ꯑꯗꯨ ꯍꯦꯛꯇ ꯍꯥꯞꯆꯤꯜꯂꯣ ꯈꯪꯗ꯭ꯔꯒꯗꯤ ꯑꯩ ꯈꯪꯗ ꯍꯦꯛꯇ ꯍꯥꯞꯆꯤꯜꯂꯦ
ꯑꯩ ꯆꯨꯝꯃꯤ ꯅꯠꯇ꯭ꯔꯒ ꯂꯥꯜꯂꯤ ꯈꯣꯠꯄꯗꯨ ꯑꯗꯨꯝ ꯇꯧꯅꯤꯡꯉꯤ
ꯑꯗꯨꯗꫭ ꯇꯧ ꯑꯗꯨꯗꯨꯅ ꯑꯗꯨꯅ ꯑꯗꯨꯝ ꯅꯨꯡꯉꯥꯏꯌꯦꯕꯀꯣ ꯁꯝꯖꯨ ꯁꯝꯃꯦꯈꯔꯥ
ꯑꯗꯨꯗꯤ ꯁꯤꯗ ꯑꯗꯨꯝ ꯑꯦꯀꯥꯎꯟ ꯑꯇꯣꯞꯄꯁꯨ ꯍꯥꯞꯄ ꯌꯥꯗꯣꯏ ꯅꯠꯇ
ꯌꯥꯏꯑꯦ ꯅꯪꯒꯤ ꯑꯇꯣꯞꯄ ꯅꯝꯕꯔ ꯂꯩ ꯑꯗꯨꯝ ꯍꯥꯞꯆꯤꯜꯂꯒ ꯑꯗꯨꯝ ꯂꯣꯛ ꯏꯟ ꯂꯣꯛ ꯑꯥꯎꯠ ꯇꯧꯅꯔ ꯌꯥꯔꯅꯤ
ꯍꯥꯞꯆꯤꯟꯒꯦ ꯏꯅꯥꯎꯄꯤꯒꯤ ꯍꯥꯞꯆꯤꯜꯂꯀꯥꯟꯗ ꯇꯧꯒꯦ ꯆꯨꯝꯃꯤ ꯂꯥꯜꯂꯤꯗꫭ
ꯇꯧ ꯑꯗꯨꯗꯣ ꯑꯗꯨꯒ ꯑꯗꯨꯗꯣ ꯅꯪ ꯇꯧꯒꯦ ꯍꯥꯏꯔꯒꯅ ꯉꯁꯥꯏ ꯒ꯭ꯔꯨꯞꯀꯤ ꯑꯃ ꯃꯣꯏꯒꯤ ꯅꯨꯄꯤ ꯑꯃ ꯌꯥꯎꯕꯗꯣ ꯑꯩꯅ ꯉꯔꯥꯡ ꯄꯥꯎ ꯐꯥꯎꯅꯩ ꯍꯥꯏꯕ ꯅꯨꯄꯤꯗꯣ ꯃ ꯀꯩꯅꯣꯒꯤ ꯏꯆꯦꯅꯦ ꯍꯥꯏꯕꯗꯣ ꯑꯗꯨꯗ ꯑꯗꯨꯗ ꯍꯥꯏꯒꯤꯗꯧꯕ ꯑꯗꯨ ꯄꯤꯕꯤꯔꯛꯑꯣ ꯍꯥꯏꯅ
ꯀꯩ ꯄꯤꯕꯤꯔꯛꯑꯣꯅ
ꯍꯧꯖꯤꯛꯀꯤ ꯍꯧꯖꯤꯛꯀꯤ ꯑ ꯑ ꯑꯗꯨꯕꯨꯗꯤ ꯌꯥꯏꯕꯗꯨꯗꯤ ꯀꯩꯁꯨ ꯉꯛꯇꯅꯤꯅꯥ ꯑꯗꯣ ꯉꯁꯤ ꯍꯧꯖꯤꯛ ꯍꯧꯖꯤꯛ ꯇꯧꯔꯒ ꯍꯌꯦꯡ ꯄꯤꯔꯛꯅꯕ ꯍꯧꯖꯤꯛ ꯅꯨꯡꯗꯥꯡ ꯇꯧꯔꯣ
ꯑꯣ ꯊꯕꯛꯇꯣ ꯄꯤꯔꯛꯅꯕ
ꯎꯝ ꯍꯌꯦꯡꯗꯒꯤ ꯄꯤꯔꯛꯅꯕ ꯑꯩꯁꯨ ꯉꯔꯥꯡ ꯅꯨꯡꯗꯥꯡ ꯍꯥꯏꯕꯅꯦꯕ ꯉꯁꯥꯏꯗꯒꯤ ꯑꯗꯨ ꯇꯧꯔꯦ ꯆꯅꯤꯃꯨꯛ ꯍꯦꯜꯂ ꯆꯅꯤ ꯌꯥꯡꯈꯩ ꯍꯦꯜꯍꯧꯔꯕꯅꯤ ꯆ ꯆꯅꯤꯌꯥꯡꯈꯩꯒꯤ ꯑꯃꯨꯛ ꯇꯧꯍꯧꯅꯤ ꯌꯥꯡꯈꯩ ꯌꯥꯡꯈꯩ ꯄꯤꯔꯛꯑꯦꯕ
ꯎꯝ ꯑꯗꯨꯗꯤ ꯆꯨꯝꯃꯤ ꯅꯠꯇ꯭ꯔꯒ ꯂꯥꯛꯑꯅꯤꯇꯪ ꯏꯔ ꯂꯣꯏꯔꯝ ꯅꯠꯇ꯭ꯔꯣ
ꯅꯠꯇꯦ ꯑꯗꯨꯁꯨ ꯇꯥꯔꯀꯥꯟꯗ ꯂꯥꯟꯅ ꯏꯔꯝꯃꯒꯗꯤ ꯁꯦꯝꯗꯣꯛꯑꯅꯤ ꯆꯨꯝꯅ ꯏꯔꯝꯃꯒ ꯁꯦꯝꯗꯣꯛꯑꯔꯣꯏ
ꯎꯝ
ꯃꯣꯏꯅ ꯆꯨꯝꯅꯤꯔꯝꯃꯒꯗꯤ ꯑꯗꯨꯝ ꯆꯨꯝꯃꯦꯅ ꯊꯝꯈ꯭ꯔꯅꯦꯕꯀꯣ ꯂꯥꯟꯅ ꯏꯔꯝ ꯑꯃꯃꯒꯅ ꯑꯩꯈꯣꯏꯅ ꯑꯃꯨꯛ ꯁꯦꯝꯗꯣꯛꯇꯣꯏꯕ
ꯎꯝ ꯑꯗꯨꯗꯤ ꯍꯧꯖꯤꯛ ꯀꯩꯅꯣꯗꯣ ꯅꯝꯃꯀꯥꯟꯗ ꯑꯩꯒ ꯆꯞ ꯃꯥꯟꯅꯅ ꯇꯧꯔꯛꯑꯒꯦ ꯑꯗꯨꯀꯥꯟꯗ ꯅꯪ ꯑꯝꯇ ꯍꯥꯏꯕꯤꯈꯣ
ꯍꯥꯏꯒꯦ ꯍꯥꯏꯒꯦ
ꯍꯥꯏꯕꯤꯌꯨ ꯍꯥꯏꯕꯤꯌꯨ
ꯆꯥꯛ ꯆꯔꯕꯥ ꯆꯥꯔꯝꯃꯅꯤ ꯅꯣꯏꯗꯤ ꯌꯨꯝꯗ ꯀꯩꯌꯥꯥꯡ ꯆꯕ
ꯏꯔꯣꯝꯕꯀ ꯃꯥꯏꯔꯦꯟꯒ ꯃꯥꯏꯔꯦꯟ ꯕꯣꯔꯥ
ꯎꯝ ꯑꯩꯈꯣꯏꯗꯤ ꯆꯥꯛꯇꯣ ꯉꯁꯥꯏ ꯑꯒꯤ ꯌꯦꯟꯖꯥꯡ ꯂꯩꯌꯦ
ꯎꯝ
ꯁꯧꯒꯔꯤ ꯆꯝꯊꯣꯡꯗꯨꯒ ꯁꯧꯒꯔꯤ ꯆꯝꯊꯣꯡ ꯃꯍꯤ ꯈꯔꯁꯨ ꯂꯩꯔꯤꯁꯤ ꯑꯩ ꯀꯥꯡꯍꯧ ꯁꯦꯕꯣꯠ ꯀꯥꯡꯍꯧ ꯉꯧꯕꯅꯦꯕ ꯅꯍꯥꯟ ꯁꯦꯕꯣꯠꯇꯣ
ꯎꯝ
ꯁꯨꯝ ꯀꯥꯡꯍꯧ ꯉꯧꯕꯅꯦ ꯑꯗꯣ ꯈꯔꯁꯨ ꯂꯩ ꯑꯗꯣ ꯃꯤꯃꯤ ꯑꯅꯤꯈꯛ ꯂꯩꯦ ꯑꯗꯨꯗꯣ ꯁꯤꯡꯖꯨ ꯇꯧꯔ ꯆꯥꯔꯁꯦꯅ ꯇꯧꯕ ꯑꯃꯗꯣ ꯃꯈꯥ ꯀꯨꯝꯒꯤꯝꯅꯦꯕ ꯀꯥꯔꯛꯈꯤꯗ꯭ꯔꯦꯕ
ꯑꯗꯨ ꯑꯃꯗꯨꯅ ꯂꯩꯀꯥꯏ ꯀꯣꯏꯔꯛ ꯑꯝꯃꯤꯔꯕ
ꯍꯣꯏ ꯍꯣꯏ ꯑꯃꯁꯤꯅ ꯂꯩꯀꯥꯏ ꯈꯣꯏꯔꯛꯄ ꯃꯥ ꯌꯥꯗ ꯂꯩꯕꯗꯣ ꯑꯩꯅ ꯖꯦꯜꯗꯒꯤ ꯄꯨꯊꯣꯛ ꯄꯤꯔꯛꯄ ꯍꯥꯏꯇꯥꯔꯦ ꯑꯗꯨꯗ ꯑꯩꯅ ꯑꯣ ꯑꯆꯥꯄꯣꯠ ꯄꯤꯔꯛꯑꯦ ꯉꯁꯤꯗꯣ ꯀꯩꯅꯣꯗꯨꯅ ꯑꯗꯨꯗꯒꯤ ꯉꯁꯤ ꯑꯩꯅ ꯃꯥꯅ ꯑꯖꯥꯎ ꯑꯖꯥꯎ ꯆꯠꯁꯦ ꯍꯥꯏ ꯍꯥꯏꯗꯅ ꯑꯩꯅ
ꯎꯝ
ꯑꯩꯅ ꯑꯩ ꯊꯕꯛ ꯂꯩ ꯌꯥꯗꯦꯅ ꯍꯥꯏꯕꯗꯒꯤ ꯃꯥ ꯑꯗꯣ ꯃꯊꯪ ꯌꯨꯝꯗ ꯂꯩꯕ ꯋꯥꯔꯦꯅ ꯊꯣꯛꯂꯛꯑꯦꯅ ꯊꯣꯛꯂꯛꯑꯦ ꯀꯩꯖꯅꯤꯡꯒꯦ ꯀꯩꯅꯣꯝ ꯂꯩꯔꯛꯀꯦꯅꯇ ꯍꯥꯏꯔꯛꯄ ꯑꯗꯨꯗ ꯑꯩꯅ ꯂꯩꯔꯛꯇ꯭ꯔꯁꯨ ꯌꯥꯔꯦ ꯂꯩꯔꯛꯀꯅꯣ ꯆꯥꯅꯤꯡꯗꯦ ꯀꯩꯝ ꯑꯝꯇ ꯑꯩꯅ ꯍꯥꯏꯌꯦꯕꯀꯣ
ꯎꯝ
ꯑꯗꯣ ꯍꯥꯏꯕꯗꯤ ꯃꯥꯁ ꯅꯪ ꯆꯥꯅꯤꯡꯗ꯭ꯔꯁꯨ ꯃꯣꯏ ꯑꯇꯩ ꯆꯥꯅꯤꯡꯉꯕꯅꯤ ꯃꯣꯏ ꯑꯇꯩꯒꯤ ꯂꯩꯔꯛꯀꯦ ꯁꯤꯅꯦꯕ ꯑꯩꯉꯣꯟꯁꯤꯗ
ꯀꯥꯏꯅꯤ ꯅꯥ ꯔꯣ ꯍꯥꯏꯁꯦ꯫
ꯍꯣꯏ ꯍꯣꯏ ꯍꯣꯏ ꯀꯩꯅꯣꯗꯨꯅ ꯑꯗꯨꯗꯨꯒꯤ ꯑ
ꯈꯣꯡꯒꯦ ꯍꯥꯏꯔꯝꯕꯗꯨꯗꯔꯕ ꯀꯣꯡꯒꯦ ꯍꯥꯏꯔꯝꯕꯗꯨꯅ ꯅꯠꯇ꯭ꯔꯣ
ꯀꯩꯅꯣ ꯄꯣꯡꯒꯦ ꯍꯥꯏꯔꯝꯕꯗꯤ ꯀꯩꯅꯣ
ꯁꯟ ꯇꯣꯜꯂꯤꯕ ꯃꯤꯗꯨ ꯅ ꯨ ꯇ꯭ꯔꯣ
ꯍꯣꯏ ꯍꯣꯏ ꯍꯣꯏ ꯑꯗꯨ ꯁꯟꯗꯨꯁꯨ ꯑꯃꯨꯛ ꯊꯣꯡꯉ ꯄꯤꯇꯥ ꯀꯦꯌꯦ
ꯎꯝ
ꯑꯦꯛꯖꯥꯝ ꯂꯣꯏꯕꯒ ꯍꯥꯏꯕ꯭ꯔꯥ ꯑꯦꯛꯖꯥꯝꯣꯏ ꯂꯣꯏꯗ꯭ꯔꯤꯉꯩꯗ ꯍꯥꯏꯕ꯭ꯔꯥ ꯄꯤꯔꯛꯀꯦ ꯍꯥꯏꯕꯅꯤ ꯍꯣꯁꯇꯦꯜꯗ ꯂꯩꯔꯑꯀꯥꯟꯗ ꯁꯤ ꯊꯣꯡꯉꯕꯤꯔꯛꯀꯦ ꯍꯥꯏꯕꯅꯤ
ꯎꯝ
ꯑ ꯑꯗꯨ ꯑꯗꯨꯒ ꯉꯁꯤꯗꯗꯨꯒꯁꯨ ꯃꯥ ꯑꯩꯅ ꯑꯩ ꯆꯥꯅꯤꯡꯕꯗ ꯊꯤꯜꯂꯛꯀꯅꯣ ꯍꯥꯏꯗꯨꯗ ꯃꯥ ꯅꯪ ꯆꯥꯅꯤꯡꯗ꯭ꯔꯁꯨ ꯃꯣꯏ ꯆꯥꯅꯤꯡꯉꯅꯤ ꯁꯤꯅꯦꯕꯀꯣ ꯑꯗꯨꯗ ꯑꯩꯅ ꯑꯗꯨꯗꯤ ꯃꯣꯏꯒ ꯃꯣꯏꯒ ꯍꯥꯏꯅꯔꯣ ꯃꯥꯅꯤ ꯅꯝꯕꯔ ꯄꯤꯔꯛꯑ ꯐꯦ ꯍꯦꯅ ꯐꯥꯒꯤ ꯊꯧꯕ ꯃꯩ ꯀꯥꯏꯅꯔꯣꯏ ꯑꯣꯏꯅ ꯄꯤꯔꯛꯑꯒꯦ ꯑꯗꯨꯗꯤ ꯃꯣꯏꯒ ꯍꯪꯅꯔꯣꯏ ꯑꯩ ꯆꯡꯗꯣꯏꯔ ꯃꯥꯅ ꯋꯥꯊꯤ ꯇꯧꯑꯦ ꯍꯥꯏꯔꯦꯒ ꯀꯩ ꯀꯅꯣ ꯈꯔ ꯂꯩꯔꯛꯀꯦ ꯍꯥꯏꯔꯒ ꯑꯆꯥꯄꯣꯠ ꯄꯨꯔꯛꯑꯝꯃꯦ ꯑꯗꯨ ꯆꯥꯏ ꯃꯈꯥꯗ ꯑꯩꯈꯣꯏ ꯃꯌꯥꯝ ꯑꯗꯨꯒ ꯑꯃꯨꯛ ꯑꯍꯥꯟꯕꯗꯗ ꯑꯆꯥꯄꯣ ꯑꯃꯨꯛ ꯄꯤꯔꯝꯃꯒ ꯑꯃꯨꯛ ꯍꯩꯗꯤ ꯍꯩꯉꯩꯗ ꯂꯩꯗ꯭ꯔꯁꯨ ꯌꯥꯔꯦꯕ ꯍꯪꯉꯕ ꯑꯗꯣ ꯃꯂ ꯂꯩꯕ ꯑꯃꯨꯛ ꯆꯠꯈ꯭ꯔꯤꯅꯤꯅꯦꯗꯤꯁ ꯉꯥꯏꯔꯝꯃꯨꯛ ꯈꯣꯠꯂꯝ ꯃ ꯍꯥꯏ ꯑꯗꯣ ꯈꯣꯠꯁꯝꯗꯅ ꯍꯣꯏ ꯑꯁꯤ ꯀꯩꯅꯣꯗ ꯆꯠꯂꯨꯁꯦꯅ ꯍꯥꯏꯅꯕꯒꯤ ꯊꯣꯛꯂꯛꯄꯒꯤ ꯂꯩꯕꯗꯨꯗ ꯑꯗꯨꯝꯗꯥꯏꯗ ꯑꯗꯨꯝ ꯄꯤꯅꯔꯦ
ꯒꯞꯇ ꯑꯁꯂꯃꯤ ꯅꯦ ꯃꯥꯅ ꯑꯃꯨꯛ ꯇꯛꯁꯤꯜꯂꯒ
ꯀꯗꯔꯒ ꯐꯥꯗꯔꯒꯅꯤꯕ
ꯃꯥꯅꯤ ꯃꯥꯅꯤ ꯃꯥ ꯀꯟꯅ ꯈꯣꯏ ꯊꯥꯛꯏ ꯂꯥꯡ ꯊꯥꯛꯏꯕꯅꯤ ꯃꯥ
ꯑꯗ ꯌꯥ
ꯇꯤꯟ꯭ꯔ ꯍꯒꯅꯤ ꯀꯣꯋꯥꯗꯣ ꯅꯪ ꯆꯥꯏꯣ
ꯑꯣꯏꯁ ꯑꯣꯏꯣꯏꯗꯏ
ꯇꯤꯟꯗ꯭ꯔꯣꯛ ꯆꯥꯕꯤ
ꯑꯩ ꯈꯦꯇ ꯅꯠꯇꯦꯈ ꯃꯖ
ꯈꯣꯏ ꯑꯎꯖ ꯑꯖꯟ
ꯑꯗꯣ ꯃꯥꯅ ꯍꯥꯏꯕꯗ ꯃꯥꯁꯤ ꯂꯩꯔꯀꯥꯟꯗ ꯀꯩꯅꯣꯒꯤ ꯀꯥꯗ ꯃꯥꯅ ꯂꯩꯔꯀꯥꯟꯗ ꯍꯤꯟꯖꯥꯡꯒ ꯊꯣꯡꯉ ꯄꯤꯔꯛꯀꯦꯌꯦ
ꯎꯝ
ꯅꯪꯗꯤ ꯆꯥꯔꯔꯣꯏꯅꯦ ꯅꯨꯡꯉꯥꯏꯇꯦꯗꯣ
ꯃꯅꯨꯡꯥꯏꯇꯗꯣ ꯑꯗꯨꯗꯅ ꯑꯃ ꯑꯃꯗꯨꯒ ꯃꯥꯏꯅ ꯊꯤꯟꯕ ꯂꯥꯛꯆꯔꯁꯅꯤ
ꯀꯔꯤꯒ
ꯃꯥꯒꯤ ꯔꯨꯝꯗꯁꯨ ꯇꯧꯗꯣꯔꯤꯕꯅꯤꯅ ꯊ ꯗꯣꯔꯤꯕꯅꯤꯅ
ꯎ
ꯑꯗꯨꯗꯗꯤ ꯀꯩꯃꯨꯛ ꯍꯥꯏꯔꯛꯀꯅꯤ ꯑꯃꯗꯨꯅ
ꯈꯪꯗꯦ ꯑꯗꯨꯗꯤ ꯈꯪꯗꯦ
ꯑꯗꯣ ꯈꯟꯖꯤꯜꯂꯝꯈꯤꯔꯣꯏ ꯍꯥꯕꯗꯨꯗꯤ ꯑꯗꯨꯃꯥꯏꯅ ꯊꯣꯡꯉꯒꯒ ꯄꯤꯔꯛ ꯇꯥꯔꯗꯤ ꯑꯃꯗꯨꯁꯨ ꯈꯟꯖꯤꯜꯂꯛꯀꯅꯤꯗꯅ
ꯀꯅꯥ ꯑꯣ ꯑꯗꯨ ꯀꯔꯤꯕꯨ ꯈꯟꯗꯨꯔꯤꯒꯦ ꯑꯃ ꯑ ꯃꯥꯏꯌꯦ ꯑꯃꯥ ꯈꯣꯏꯖꯩꯗꯨꯗꯤ
ꯍꯣꯏꯅꯦ ꯑꯗꯨ ꯑꯣꯏꯇꯥꯔꯁꯨ ꯍꯥꯟꯅꯗꯤ ꯑꯃꯨꯛ ꯀꯩꯝꯇ ꯈꯪꯅꯔꯨꯗ꯭ꯔꯦꯗꯅ ꯃꯥ ꯀꯩꯅꯣ ꯇꯧꯋꯦ ꯍꯥꯏꯕꯗꯨ ꯅꯪ ꯃꯥꯗꯤ ꯈꯪꯗꯦꯗꯅ
ꯐꯪꯗꯦ ꯃꯥꯅ ꯑꯃꯨꯛ ꯀꯔꯤ ꯑꯣꯏꯗꯣꯏꯅ ꯈꯜꯕꯗꯤ ꯃꯥ ꯈꯜꯍꯟꯗꯔꯤꯁꯦ ꯑꯩꯁꯦ ꯄꯥꯏꯁ ꯏꯪꯂꯤꯁꯇ ꯉꯥꯡꯉꯨ ꯍꯣꯏ ꯏꯪꯂꯤꯁ ꯁꯤꯅꯤ ꯍꯥꯏ
ꯅꯥꯪꯁꯨ ꯞꯂꯤ
ꯑꯗꯅꯦ ꯐꯂ ꯏꯅꯤꯆꯨ ꯀꯩꯅ ꯍꯥꯏ
ꯏꯪ꯭ꯔꯥꯖꯤꯗ
ꯏꯪꯒ꯭ꯔꯥꯖꯤꯗ ꯑꯗꯣ ꯃꯥꯗꯤ ꯉꯔꯥꯡꯗꯒꯤ ꯑꯩꯅ ꯑꯃꯨꯛ ꯀꯩꯝ ꯍꯥꯏꯗ꯭ꯔꯦ ꯀꯩꯝ ꯍꯥꯏꯠꯦ ꯚ ꯍꯥꯏꯗꯤ ꯑꯗꯨꯝ ꯀꯩꯁꯨ ꯌꯥꯝꯅ ꯐꯖꯅ ꯊꯥꯊꯥꯅꯕꯗꯣ ꯑꯣꯏꯗꯦꯕ ꯑꯗꯣ ꯃꯥꯁꯨ ꯃꯥꯒꯤ ꯑꯗꯨꯝ ꯂꯦꯝꯐꯝ ꯑꯗꯨꯝ ꯊꯤꯕ ꯑꯣꯏꯗ ꯉꯥꯛꯇꯪ ꯊꯥꯔꯝꯃꯒ ꯑꯞꯇꯣꯞꯄꯒꯨꯝ ꯃꯅ ꯈꯔ ꯊꯥꯗꯔꯒꯅ ꯑꯗꯨꯝ ꯈꯔ ꯇꯣꯏꯅꯊꯥꯔꯛꯄꯒꯨꯝꯕ ꯍꯥꯇꯪ ꯑꯃ ꯀꯩꯇꯥꯔꯤꯒꯦ ꯈꯣꯜꯂꯤꯒꯦ ꯀꯩ ꯍꯥꯏꯪꯉꯒ ꯑꯗꯨꯗ ꯑꯗꯨ ꯇꯥꯈꯔꯔꯕꯅꯤꯅ ꯅꯅ ꯆꯨꯃꯤꯟꯅ ꯂꯩꯅꯕꯤ ꯀꯥꯡꯕꯨꯗꯣ
ꯎꯝ
ꯑꯗꯨꯅꯦꯕ ꯑꯗꯣ ꯑꯃ ꯑꯃꯁꯦ ꯑꯃ ꯂꯝ ꯈꯔ ꯂꯥꯞꯄꯁꯦ
ꯎꯝ
ꯁꯟ ꯈꯣꯡꯗꯧꯕ ꯃꯤꯁꯦ ꯁꯤꯗꯤꯀꯣ ꯑꯁ ꯃꯥꯥ ꯇꯧꯁꯤꯗꯤ ꯑꯩ ꯁꯨꯡꯄꯥꯝ ꯄꯝꯗꯦꯕ ꯑꯩꯗꯤ ꯚꯥꯏꯅꯤ ꯍꯥꯏꯔꯒ ꯁꯤꯒꯨꯝꯕ ꯇꯧꯕ ꯊꯕꯛꯁꯦ ꯑꯩꯅꯤ
ꯑꯗꯨꯅꯦ ꯑꯩꯁꯦ ꯇꯤꯟꯊꯣꯛꯀꯟꯅ ꯆꯥꯔꯤ ꯍꯥꯏꯗꯨꯅꯦ ꯑꯩꯅ ꯇꯤꯟꯊꯣꯛꯀꯟꯅ ꯊꯥꯛꯏ ꯃꯥꯅ
ꯍꯣꯏ ꯃꯥ ꯀꯟꯅ ꯑꯩꯕꯨ ꯂꯥꯡ ꯂꯥꯡ ꯊꯥꯛꯏ ꯑꯩ ꯂꯥꯡꯁꯨ ꯇꯨꯔꯦꯜ ꯑꯃ ꯀꯟꯅ ꯆꯦꯂꯤ
ꯁꯣꯏꯗ꯭ꯔꯦ ꯅꯪ ꯑꯗꯨꯗ
ꯁꯣꯏꯔꯣꯏ ꯁꯣ